ꯇꯕ꯭ꯔꯣ
ꯇꯌꯦ ꯇꯥꯏꯌꯦ
ꯀꯦꯗꯧꯔꯣ ꯃꯤꯅꯣ
ꯁ ꯁꯥꯏꯅ ꯑꯃꯨꯛ ꯍꯤꯞꯄꯦ ꯑꯗꯨꯒꯣ ꯍꯧꯖꯤꯛ ꯅꯣꯡ ꯑꯃꯃꯨꯛ ꯃꯥꯡꯁꯤꯜꯂꯛꯑꯦ
ꯊꯕꯛ ꯏꯟꯈꯥꯡ ꯀꯩꯀꯥꯗꯤ ꯇꯧꯗ꯭ꯔꯦ
ꯊꯕꯛ ꯏꯟꯈꯥꯡ ꯂꯧꯒꯤ ꯏꯁꯤꯡ ꯈꯔ ꯈꯔ ꯂꯥꯛꯄ ꯍꯧꯔꯦꯅ ꯑꯗꯨ ꯈꯔ ꯈꯔ ꯆꯠꯂꯦ
ꯑꯣ
ꯅꯪꯗꯤ ꯀꯩꯗꯧꯔꯝꯃꯤꯅꯣ
ꯑꯁ ꯑꯩꯁꯨ ꯁꯨꯝ ꯁꯥꯏꯅ ꯑꯩꯗꯣ ꯆꯥꯛ ꯇꯣꯛꯄꯗ ꯉꯥꯏꯔꯤꯌꯦ
ꯎꯝ
ꯆꯥꯎꯊꯣꯛꯄꯗ ꯉꯥꯏꯕꯒꯤ ꯁꯨꯝ ꯐꯝꯃꯅꯤꯗ ꯑꯩꯈꯣꯏ ꯏꯃꯥꯟꯅꯕꯁꯤꯡꯒ
ꯑꯣ ꯀꯔꯤ ꯃꯊꯦꯜ ꯇꯧꯈ꯭ꯔꯕ
ꯑꯁꯤꯗꯣ ꯀꯩꯅꯣ ꯇꯧꯏꯤ ꯑꯩꯈꯣꯏꯒꯤ ꯀꯩ ꯍꯥꯏꯅꯤ ꯁꯨꯃꯥꯏꯅ ꯈꯅ ꯇꯅꯦ ꯎ ꯀꯔꯤ ꯍꯤꯡꯒꯣꯜ ꯌꯦꯟ ꯇꯧꯋꯦ
ꯏꯒꯣ ꯌꯦ ꯌꯦꯟꯗꯦꯝ ꯎꯝ ꯏꯔꯣꯜꯂꯤꯔꯣ ꯅꯠꯇ꯭ꯔꯒꯅ ꯀꯥꯡꯐꯣꯏ ꯇꯧꯔꯤꯔꯣ
ꯑꯁ ꯀꯩꯅꯣ ꯇꯧꯕꯅꯤꯗ ꯑꯩꯣꯏ ꯀꯥꯡꯁꯣꯏ ꯌꯥꯒꯗ꯭ꯔꯥ ꯆꯝꯅ ꯊꯣꯡꯉꯦ ꯉ ꯌꯥꯏꯕꯀꯔ ꯊꯥꯏꯑꯌꯦ ꯌꯦꯗꯤ ꯊꯥꯏꯑꯌꯦ ꯈꯥꯝꯦꯁꯤꯃꯤ ꯊꯥꯏꯑ ꯇꯧꯋꯦ
ꯍꯥꯎꯕꯅꯦ ꯌꯦꯟꯗꯦꯝ ꯀꯥꯡꯁꯣꯔ
ꯍꯥꯎꯋꯏ ꯍꯥꯎꯋꯦ ꯌꯦꯡꯗꯦꯝꯗꯅꯕꯨ ꯑꯥ
ꯃꯪꯒꯟ ꯈꯔ ꯍꯥꯞꯆꯤꯜꯂꯒ ꯇꯧꯕ ꯍꯥꯎꯕꯅꯦ ꯌꯥꯝꯅ
ꯎꯝ ꯑꯗꯨꯃꯥꯏꯅ ꯆꯥꯕꯗꯣ ꯍꯥꯎꯗꯤ ꯍꯥꯎꯋꯦ ꯑꯗꯣ ꯑꯩꯅ ꯑꯃꯨꯛ ꯍꯥꯎꯖꯕꯅ ꯑꯃꯨꯛ ꯍꯋꯥꯏ ꯑꯃ ꯍꯋꯥꯏ ꯄꯥꯡꯇꯛꯅꯁꯨꯨ ꯅꯠꯇꯕ ꯃꯥ ꯃꯨꯛꯁꯣꯔꯤꯅ ꯂꯩꯕꯗꯅꯦ ꯑꯥ ꯑꯗꯨ ꯑꯗꯨ ꯇꯧ ꯋꯥꯈꯥꯟꯗ ꯃꯣꯔꯦ ꯉꯥ ꯈꯥꯏꯅꯕ ꯉꯥ ꯌꯥꯌꯥꯏꯕ ꯂꯩꯗꯅ
ꯎꯝ
ꯑꯗꯨꯝꯕꯗꯣ ꯍꯥꯞꯄꯒ ꯆꯝꯅ ꯇꯤꯜꯍꯧ ꯈꯔ ꯃꯣꯔꯣꯛ ꯑꯃꯟ ꯈꯔ ꯍꯥꯞꯄꯒ ꯀꯩꯅꯣ ꯇꯧꯕ ꯍꯥꯏꯇꯥꯔꯦ ꯊꯣꯡꯕ ꯍꯥꯏꯇꯥꯔꯦ ꯑꯗꯨ ꯌꯥꯝ ꯍꯥꯎꯋꯦꯕ ꯍꯥꯏꯗꯤ
ꯍꯥꯎꯕ
ꯅꯣꯏꯒꯤꯗꯤ
ꯑꯩꯈꯣꯏꯒꯤꯅ ꯑꯁꯤ ꯑꯩꯈꯣꯏꯒꯤ ꯁꯧꯒ꯭ꯔꯤ ꯑꯃ ꯇꯧꯔꯒ ꯃꯣꯔꯣ ꯃꯦꯠꯁꯜꯂꯦ
ꯑꯗꯨꯁꯨ ꯑꯗꯨꯝ ꯆꯥꯕ ꯌꯥꯃꯦ ꯃꯊꯦꯜ ꯑꯃ ꯌꯦꯗꯔꯣ
ꯌꯥꯏꯗ ꯁꯥꯔꯃꯤꯅꯀꯣ
ꯎꯝ
ꯁꯥꯕꯅꯤꯅ ꯑꯗꯨꯝ ꯍꯥꯎꯋꯦ ꯑꯆꯝꯕꯁꯤꯅ ꯕꯣꯟꯗ ꯌꯦꯡꯕ꯭ꯔꯣ
ꯕꯣꯣꯟꯁꯦ ꯉꯔꯥꯡ ꯀꯩꯅꯣꯒ ꯏꯖꯤꯞꯀ ꯀꯩꯅꯣꯒ ꯑꯣꯁꯇ꯭ꯔꯦꯂꯤꯌꯥꯒ ꯁꯥꯟꯅꯕꯗꯣ
ꯎꯝ
ꯑꯗꯨꯗꯣ ꯌꯦꯡꯉꯝꯕꯅꯦ ꯎꯝ ꯎꯝ ꯃꯣꯏꯁꯨ ꯏꯖꯤꯞꯅꯕꯨꯗꯤ ꯍꯥꯟꯅ ꯆꯜꯂꯦ ꯑꯗꯒꯤꯗꯤ ꯇꯔꯤꯂꯤꯌꯥꯌꯥꯅ ꯑꯃꯨꯛ ꯏꯔꯤ ꯏꯔꯤ ꯀꯔꯤ ꯇꯛꯄꯗꯣ ꯇꯞꯄꯗꯣ ꯇꯞꯄꯗꯨꯅ ꯀꯣꯏꯅꯕꯨꯗꯤ ꯑꯃꯛ ꯍꯟꯗꯣꯛꯑꯦꯗꯅ
ꯎꯝ
ꯑꯗꯨꯒ ꯄꯦꯅꯥꯜꯇꯤꯗꯅ ꯑꯃꯨꯛ ꯃꯣꯏꯒꯤ ꯃꯇꯝ ꯑꯍꯦꯟꯕ ꯍꯥꯞꯄꯗꯕꯨ ꯒꯣꯁꯦꯟꯅꯗꯦꯗ ꯍꯥꯏꯗꯤ ꯃꯤꯅꯤꯠ ꯀꯨꯟꯊ꯭ꯔꯥ ꯍꯥꯞꯄꯗꯣ ꯑꯗꯨꯕꯨ ꯑꯗꯨꯕꯨ ꯒꯣꯁꯅꯗꯤꯕ
ꯎꯝ
ꯑꯗꯨꯒ ꯄꯦꯅꯥꯜꯇꯤꯗ ꯑꯣꯁꯇ꯭ꯔꯦꯂꯤꯌꯥꯅ ꯍꯥꯟꯅ ꯀꯥꯎꯋꯤꯗꯅ ꯄꯦꯅꯥꯜꯇꯤꯗꯣ
ꯑꯩꯗꯨ ꯌꯦꯡꯗ꯭ꯔꯦ
ꯑꯣꯅꯅ ꯀꯋꯥ ꯄꯅꯥ ꯗꯣ ꯑꯗꯨꯗ ꯑꯍꯥꯟꯕ ꯀꯥꯎꯕ ꯅꯤꯄꯥꯗꯣ ꯑꯥ ꯃꯊꯛꯇ ꯀꯥꯎꯈꯠꯀꯦ ꯕꯣꯗꯧ ꯄꯦꯅꯥꯗꯤ ꯀꯥꯎꯕꯗꯨꯗ
ꯎꯝ
ꯑꯗꯒꯤꯗꯤ ꯀꯩꯅꯣꯒꯤꯗꯤ ꯑꯃꯨꯛ ꯂꯣꯏꯅ ꯆꯟꯕ ꯍꯥꯏꯇꯥꯔꯦ ꯏꯖꯤꯞꯀꯤꯗꯤ ꯑꯃꯨꯛ ꯂꯣꯏ ꯆꯜꯂꯦꯕ ꯏꯖꯤꯞꯀꯤꯗ ꯄ꯭ꯂꯦꯌꯥꯔ ꯐꯖꯕꯗ ꯍꯥꯏꯔꯒꯅ ꯃꯨꯍꯃꯠ ꯁꯂꯥꯍꯣꯏ ꯌꯥꯎꯔꯤꯌꯦ ꯅꯕ ꯄꯨꯟꯅ ꯁꯅꯅꯕꯗꯣ
ꯎꯝ ꯑꯗꯩꯗꯤ ꯃꯣꯔꯃꯨ ꯁꯥꯕ꯭ꯔꯥ ꯑꯃ ꯑꯗꯨ ꯌꯥꯎꯔꯃꯦ
ꯌꯥꯎꯋꯦ ꯌꯥꯎꯋꯦ ꯃꯣꯏ ꯄꯣꯏꯟ ꯐꯖꯩꯗ ꯂꯣꯏꯅ
ꯃ ꯃꯨꯁꯇꯣ ꯏꯁꯇ꯭ꯔꯥꯏꯀꯔ ꯁꯥꯟꯅꯕꯅꯦꯕ
ꯑꯥ
ꯑꯗꯒꯤ ꯃꯦꯟꯆꯦꯁꯇꯔ ꯁꯤꯇꯤꯗ ꯍꯥꯟꯅ ꯐ꯭ꯔꯦꯡꯐꯔꯠꯇ ꯁꯥꯟꯅꯔꯝꯃꯒ ꯁꯤꯇꯤꯗ ꯆꯠꯈ꯭ꯔꯦꯗꯅ
ꯑ ꯎꯝ
ꯑꯗꯣ ꯃꯥꯁꯨ ꯕꯣꯠ ꯑꯗꯨꯝ ꯐꯖꯕꯅꯦ
ꯑꯝ ꯑꯗꯣ ꯉꯔꯥꯡꯒꯤ ꯅꯣꯡꯉꯥꯜꯂꯝꯗꯥꯏꯒꯤ ꯕꯣꯟꯗꯤ ꯌꯦꯡꯕ꯭ꯔꯣ
ꯑꯩ ꯑꯃꯝꯇ ꯌꯦꯡꯗ꯭ꯔꯦ ꯉꯟꯅ ꯇꯨꯝꯃꯦ
ꯉꯔꯥꯡ ꯃꯦꯆꯤꯟꯅ ꯒꯣꯜ ꯆꯪꯕ ꯃꯥꯜꯂꯤꯅꯤ ꯑꯃꯗ
ꯎꯝ
ꯎꯝ
ꯃꯣꯏꯁꯨ ꯀꯦꯄꯣ ꯕꯔꯗꯦꯁꯨ ꯐꯖꯅ ꯁꯥꯟꯅꯕ ꯃꯥꯜꯂꯤꯀꯣ
ꯎꯝ ꯁꯅꯕ ꯃꯥꯜꯂꯦ ꯍꯥꯏꯔꯗꯤꯀꯣ ꯑꯗꯣ ꯇꯨ ꯊ꯭ꯔꯤꯅꯦꯕ ꯂꯩꯔꯤꯗꯣ
ꯎꯝ
ꯑꯅꯤ ꯑꯍꯨꯝꯅꯦꯕ
ꯎꯝ ꯑꯗꯨꯁꯨ ꯑꯦꯛꯁꯇ꯭ꯔꯥ ꯇꯥꯏꯝ ꯍꯥꯞꯄꯒ ꯑꯣꯏꯔ ꯃꯥꯜꯂꯦ
ꯑ ꯑꯦꯁꯥ ꯋꯥꯍ ꯄꯒꯤ ꯂꯥꯁ ꯃꯗ ꯆꯜꯂꯦ
ꯎꯝ ꯌꯦꯡꯗ꯭ꯔꯣ ꯅꯪꯁꯨ
ꯑꯩꯗꯣ ꯉꯥꯏ ꯌꯦꯡꯉꯦꯅꯗꯤ ꯏꯖꯤꯞꯀꯤ ꯅꯣ ꯁꯥꯟꯅꯕꯛꯇ ꯑꯗꯨꯝ ꯉꯥꯏꯔꯝꯃꯦ ꯑꯗꯨꯗꯒꯤ ꯑꯩꯗꯣ ꯁꯨꯝ ꯏꯁꯥꯗꯣ ꯇꯨꯝꯃꯤꯉꯇꯅ ꯇꯨꯝꯗ ꯂꯩꯔꯝꯃꯦ
ꯎꯝ ꯑꯁ ꯍꯟꯗꯛ ꯕꯣꯜ ꯂꯣꯏꯕꯗ ꯃꯤ ꯐꯅꯦꯛ ꯍꯛꯆꯥꯡ ꯁꯣꯛꯄ ꯌꯥꯎꯅꯤꯗ
ꯌꯥꯎꯅꯤ ꯌꯥꯎꯅꯤ ꯕꯣꯜꯁꯦ ꯑꯗꯨꯝ ꯌꯦꯡꯅꯕ ꯄꯥꯝꯅꯕꯅꯤꯅꯀꯣ
ꯎꯝ ꯑꯗꯨꯗ ꯃꯇꯝꯁꯦ
ꯎꯝ
ꯌꯨꯔꯣꯞꯀꯨꯝꯕꯗ ꯇꯥ ꯑꯃ ꯐꯩꯕꯥ
ꯎꯃ
ꯌꯨꯔꯣꯞꯀꯨꯝꯕ ꯇꯥꯕꯗꯨꯅ ꯏꯟꯗꯤꯌꯥꯒ ꯑꯗꯨꯝ ꯃꯇꯝꯁꯦ ꯍꯥꯏꯔꯞ ꯃꯥꯟꯅꯔꯒ ꯄꯨꯡ ꯑꯃ ꯑꯅꯤ ꯑꯗꯨꯃꯥꯏꯅ ꯈꯦꯠꯅꯕꯗꯧ ꯇꯧꯋꯦꯕ
ꯑꯣ
ꯑꯗꯨꯒ ꯑꯁ ꯑꯃꯦꯔꯤꯀꯥ ꯁꯣꯝꯗꯗꯤ ꯄꯨꯔꯥ ꯃꯇꯝꯗꯣ ꯄꯨꯡ ꯇꯔꯥꯃꯨꯛ ꯆꯥꯡ ꯈꯦꯠꯅꯕ ꯀꯩꯅꯣꯝ ꯇꯧꯕꯅꯤꯅꯦ
ꯑꯗꯨꯅꯤ ꯃꯇꯝꯗ ꯐꯖꯅ ꯈꯦꯠꯅꯩꯅꯦ
ꯑꯗꯨ ꯌꯦꯡꯕꯗ ꯃꯣꯏ ꯁꯣꯝꯗꯗꯤ ꯅꯨꯃꯤꯗꯥꯡ ꯋꯥꯏꯔꯝ ꯇꯥꯁꯜꯂꯛꯄ ꯑꯗꯨꯋꯥꯏꯗ ꯁꯥꯟ ꯁꯥꯟꯅꯕꯅꯤ
ꯑꯥ
ꯑꯈꯣꯏ ꯁꯣꯝꯗꯅ ꯇꯨꯝꯅꯕ ꯃꯇꯝ ꯑꯗꯩꯗꯤ ꯃꯤꯅ ꯑꯌꯨꯛꯀꯤ ꯊꯕꯛ ꯆꯠꯅꯔꯝꯗꯥꯏ ꯃꯇꯝꯗ ꯃꯣꯏ ꯁꯥꯟꯅꯕꯅꯤꯗꯅ
ꯎꯝ
ꯑꯗꯨꯅꯦ
ꯑꯗꯨ ꯕꯦꯔꯥꯅꯤ ꯃꯣꯏꯁꯦ ꯍꯥꯏꯗꯤ ꯃꯣꯏ ꯃꯇꯝꯁꯦ ꯑꯗꯨꯗꯤ ꯏꯟꯗꯤꯌꯥꯗꯒ ꯑꯃꯨꯛ ꯐꯤꯐꯥ ꯋꯥꯔꯜ ꯀꯞꯁꯦ ꯁꯤꯜꯂꯗꯤ ꯑꯃꯨꯛ ꯃꯣꯏꯔꯣꯝꯗꯗꯤ ꯑꯃꯨꯛ ꯋꯥꯗꯨꯔꯤꯕꯅꯤꯅꯦ ꯇꯧꯗꯣꯏꯁꯦ
ꯋꯥꯗꯣꯏꯅꯦ ꯌꯨꯔꯣꯞꯅ ꯑꯃꯨꯛ ꯈꯔ ꯐꯗꯣꯏꯅꯦ
ꯎꯝ
ꯑꯗꯩꯗꯤ ꯑꯃꯦꯔꯤꯀꯥ ꯀꯥꯡꯕꯨ ꯁꯣꯃꯣ ꯋꯥꯗꯣꯏꯅꯦ
ꯍꯥꯏꯕꯗꯤ ꯕꯣꯟꯁꯦ ꯑꯃꯒꯤ ꯋꯥꯔꯜꯀꯞꯁꯦ ꯕꯣꯟ ꯂꯣꯏ ꯐꯖꯩꯗ
ꯐꯖꯩꯌꯦ ꯑꯁꯣꯟꯕ ꯇꯤꯝꯁꯦ ꯀꯔꯤꯅꯣ ꯈꯟꯗꯣꯛ ꯉꯝꯗ꯭ꯔꯦꯗ
ꯃꯥꯅꯦ ꯕꯣꯟꯁꯦ ꯃꯑꯣꯡ ꯃꯥꯟꯗꯕꯥ ꯋ꯭ꯅꯦ ꯗꯤꯌꯥꯥꯔ ꯀꯣꯡꯒꯣꯒꯤ ꯀꯤꯞꯄꯔꯗꯣ ꯉꯥꯔꯥꯡ ꯁꯦꯕ ꯐꯖꯅ ꯇꯧꯋꯦ ꯍꯥꯏꯅꯦ ꯑꯦ ꯗꯤꯌꯥꯥꯔ ꯀꯣꯡꯒꯣꯒꯤ ꯀꯩꯅꯣꯒꯤ ꯀꯦꯞ ꯕꯔꯗꯤꯒꯤ
ꯎꯝ ꯑꯩꯅ ꯃꯥꯒꯤ ꯏꯁꯇꯦꯠꯁ ꯌꯦꯡꯕꯗ ꯒꯣꯜ ꯇꯔꯦꯠ ꯁꯦꯞ ꯇꯧꯕ ꯃꯥꯜꯂꯦ
ꯑꯣ
ꯑꯗꯨꯔꯝꯕ
ꯑꯗꯣ ꯑꯁ ꯐꯖꯩꯍꯦ ꯉꯔꯥꯡ ꯉꯔꯥꯡ ꯏꯖꯤꯛꯀ ꯀꯩꯅꯣꯒ ꯁꯥꯟꯅꯕꯗꯨꯁꯨ ꯄꯣꯏꯟ ꯐꯖꯩ
ꯎꯝ ꯍꯧꯖꯤꯛꯅ ꯕꯣꯟ ꯅꯨꯡꯉꯥꯏꯕ ꯃꯇꯥꯡꯅꯦꯕ
ꯎꯝ ꯊꯋꯥꯏ ꯌꯥꯎꯅ ꯂꯣꯏꯅ ꯁꯥꯟꯅꯩꯌꯦꯕ
ꯑꯣ
ꯈꯪꯗꯦꯅ ꯕꯣꯜ ꯑꯁꯤꯅ ꯀꯔꯝꯕ ꯇꯤꯝꯅ ꯂꯧꯅꯤꯁꯦ ꯀꯔꯝꯕ ꯇꯤꯝꯅꯒ ꯂꯧꯍꯟꯅꯤꯡꯒꯦ ꯍꯟꯗꯛ ꯁꯤꯕꯣ
ꯑꯁ ꯑꯩꯒꯤꯗꯤ ꯂꯣꯏ ꯂꯩꯍꯧꯔꯦꯗ ꯈꯪꯗ꯭ꯔꯦ ꯍꯧꯖꯤꯛ ꯂꯧꯅꯤꯡꯕ ꯂꯧꯖꯔꯥꯖꯅꯨ ꯂꯩꯔꯦ
ꯎꯝ ꯀꯔꯝꯕ ꯃꯇꯝꯤꯟꯗ ꯂꯩꯔꯒꯦ ꯖꯔꯃꯅꯤꯗ ꯂꯩꯔꯝꯕ ꯃꯥꯜꯂꯤꯗ
ꯖꯔꯃꯅꯤꯒ ꯅꯦꯗꯔꯂꯦꯟꯒ ꯂꯩꯔꯝꯕꯅꯦ ꯑꯅꯤꯃꯛ ꯑꯍꯤꯡꯒ ꯑꯌꯨꯛ ꯑꯃꯝꯗ ꯄꯨꯂꯞ ꯂꯣꯏꯁꯟꯒꯔ꯭ꯦ
ꯎꯝ ꯋꯥꯔꯁꯦ ꯄꯨꯂꯞ ꯂꯣꯏꯁꯟꯈꯤꯕꯅꯤꯅꯦ
ꯑ ꯀꯨꯝꯃꯩ ꯐꯖꯅꯥ ꯂꯣꯏꯁꯟꯈꯤꯕꯗꯥ ꯃꯕꯥꯅꯤꯅ ꯅꯣꯡꯃꯗ
ꯏꯁꯄꯦꯟ ꯏꯁꯄꯦꯟꯒ ꯑꯃꯨꯛ ꯄꯣꯔꯇꯨꯒꯜꯒ ꯇꯥꯔꯛꯄꯩ ꯆꯥꯟꯁ ꯂꯩꯔꯤ ꯃꯥꯜꯂꯦꯅꯦ
ꯃꯣꯏꯒ ꯇꯥꯈ꯭ꯔꯦ
ꯄꯨꯠꯀꯣꯜꯒ ꯑꯁ ꯂꯨꯗ꯭ꯣꯏ ꯃꯤꯗ ꯇꯧꯗꯣꯏꯁꯦ
ꯉꯁꯤ ꯃꯣꯔꯣꯛꯀꯣꯒ ꯀꯅꯥꯗꯥꯒ ꯑꯃ ꯍꯣꯔꯦꯟ ꯇꯔꯥ ꯃꯈꯥꯏꯗ ꯀꯩꯅꯣꯝ ꯂꯩꯕꯅꯦ
ꯑꯣ ꯃꯣꯔꯣꯛꯀꯨ ꯀꯅꯥꯇꯒ ꯁꯤ ꯑꯗꯨꯗꯤ ꯕꯣꯠ ꯅꯨꯡꯉꯥꯏꯅꯤꯍꯦ
ꯅꯨꯡꯉꯥꯏꯅꯤ ꯀꯅꯥꯗꯥꯁꯨ ꯍꯣꯁ ꯇꯤꯝꯅꯤꯗꯅ
ꯎꯝ
ꯑꯗꯩ ꯃꯣꯔꯣꯛꯀꯣꯁꯨ ꯐꯖꯅ ꯁꯥꯟꯅꯩꯅꯦꯕꯣꯟ
ꯁꯥꯟ ꯁꯥꯟ ꯃꯣꯔꯣꯛꯈꯁꯨ ꯐꯖꯩ
ꯎꯝꯝ ꯑꯗꯨꯩꯗꯤ ꯀꯅꯥꯅꯣ ꯕ꯭ꯔꯖꯤꯟꯒ ꯀꯔꯤꯅꯣ ꯇꯥꯕꯗꯨꯕꯨ ꯅꯣꯔꯋꯦꯒ
ꯑꯣ
ꯕ꯭ꯔꯥꯖꯤꯜꯒ ꯅꯣꯔꯋꯦꯒꯁꯨ ꯅꯨꯡꯉꯥꯏꯅꯤ
ꯑꯗꯨꯅꯤ ꯃ꯭ꯦꯟꯃꯥꯔ ꯍꯣꯏ ꯍꯥꯂꯦꯟ ꯃꯦꯟꯃꯥꯔꯅ ꯕ꯭ꯔꯥꯖꯤꯜꯅꯤ ꯍꯥꯂꯦꯟꯅ ꯀꯩꯅꯣꯅꯤꯗꯅ ꯅꯣꯔꯋꯦꯅꯤꯗꯅ ꯑꯗꯣ ꯃꯌꯥꯝꯅ ꯃꯁꯛ ꯈꯪꯕ ꯄ꯭ꯂꯦꯠꯂ ꯈ꯭ꯋꯥꯏ ꯌꯥꯎꯕ ꯂꯝꯁꯦ ꯀꯔꯤ ꯂꯝꯅ ꯑꯣꯏꯕ ꯃꯥꯜꯂꯦ ꯀꯅꯒꯦ
ꯕꯣꯟꯁꯦ ꯐ꯭ꯔꯥꯟꯁꯁꯨ ꯑꯗꯨꯝ ꯈꯪꯅꯩꯀꯣ
ꯑꯥ
ꯑꯗꯨꯩꯗꯤ ꯄꯣꯔꯇꯨꯒꯟꯁꯨ ꯑꯗꯨꯝ ꯈꯪꯅꯩ
ꯎꯝ
ꯑꯗꯩꯗꯤ
ꯕ꯭ꯔꯖꯤꯟꯁꯨ ꯈꯤꯇꯪꯗꯤ ꯋꯥꯠꯄ ꯃꯥꯜꯂꯤꯀꯣ ꯈꯪꯅꯕꯁꯦ ꯑꯩ ꯋꯥꯈꯟꯗ
ꯑꯅꯧꯕꯗ ꯈꯔ ꯌꯧꯔꯛꯄꯗꯣ
ꯕꯣꯟ ꯄ꯭ꯂꯦ ꯍꯥꯏꯔꯔꯣ
ꯑꯥ
ꯇꯤꯝ ꯑꯅꯧꯕꯁꯤ ꯅꯔꯕ
ꯑꯗꯨꯗ ꯄ꯭ꯂꯦꯌꯥꯔ ꯄ꯭ꯂꯦꯌꯥꯔꯗꯤ ꯃꯁꯛ ꯊꯣꯛꯄ ꯄ꯭ꯂꯦꯌꯥꯔ ꯑꯅꯧꯕ ꯌꯥꯝ ꯍꯥꯏꯗꯤ ꯍꯥꯟꯅꯗꯒꯤ ꯃꯃꯤꯡ ꯆꯠꯂ ꯂꯥꯛꯄ ꯄ꯭ꯂꯦꯌꯥꯔ ꯑꯌꯥꯝꯕ ꯌꯥꯎꯕꯖꯦ
ꯎꯝ
ꯏꯁꯄꯦꯟꯗꯗꯤ ꯈ꯭ꯋꯥꯏ ꯍꯦꯟꯟꯅ ꯃꯥꯜꯂꯦꯀꯣ
ꯎꯝ ꯏꯁꯄꯦꯟꯗꯗꯤ ꯍꯦꯜꯂꯦ ꯏꯁꯄꯦꯟꯒꯤ ꯀꯤꯞꯄꯔꯒꯗꯣ ꯃꯤ ꯗꯦꯕꯤꯠ ꯔꯌꯥ ꯑꯥꯔꯁꯇꯟꯒꯤ ꯒꯣꯜ ꯀꯤꯞꯄꯔꯒꯗꯣ ꯕꯤꯦꯟꯁꯇ ꯂꯩꯔꯤꯅꯤ ꯀꯩꯅꯣ
ꯎꯝ ꯑꯗꯨ ꯑꯗꯨꯅꯦ
ꯃꯣꯏ ꯍꯧꯖꯤꯛꯀꯤ ꯐꯥꯕ ꯅꯨꯄꯥ ꯎꯅꯥꯏ ꯀꯩꯅꯣꯝꯃ ꯍꯥꯏꯕꯗ ꯑꯗꯨꯁꯨ ꯌꯥꯝ ꯐꯖꯕꯅꯦꯕ
ꯎꯝ ꯑꯗꯨꯅꯦ ꯍꯟꯗꯛꯀꯤ ꯍꯟꯗꯛꯀꯤ ꯄꯣꯠꯁꯤꯗꯤ ꯄꯨꯔꯥ ꯀꯨꯝꯍꯩ ꯑꯃꯅꯤꯀꯣ ꯇꯧꯅꯔꯤꯕ ꯃꯑꯣꯡ ꯃꯇꯧ
ꯃꯥꯅꯦ
ꯅꯣꯏꯗꯤ ꯚꯣꯠ ꯌꯦꯡꯕꯗꯤ ꯀꯥꯏꯏꯗ ꯌꯦꯡꯒꯦ ꯌꯨꯝꯗ ꯌꯦꯡꯕ꯭ꯔꯣ ꯅꯠꯇ꯭ꯔꯒꯅꯦ ꯃꯌꯥꯝ ꯄꯨꯜꯂ ꯌꯦꯡꯕ꯭ꯔꯣ ꯀꯩꯗ ꯌꯦꯡꯒꯦ
ꯑꯩꯈꯣꯏ ꯃꯌꯥꯝ ꯄꯨꯂꯞ ꯇꯧꯔꯒ ꯌꯦꯡꯉꯦ
ꯑꯥ
ꯑꯩꯈꯣꯏ ꯁꯤꯗ ꯔꯦꯗꯤꯑꯣ ꯏꯁꯇꯦꯁꯟ ꯑꯃ ꯂꯩꯕꯀꯣ
ꯎꯝ
ꯑꯗꯨꯗ ꯑꯩꯈꯣꯏ ꯃꯌꯥꯝ ꯄꯨꯂꯞ ꯇꯧꯔ ꯌꯦꯡꯃꯤꯟꯅꯩꯌꯦ
ꯑꯣꯗꯤ ꯔꯔꯤꯗꯤ ꯑꯣꯏ ꯏꯁꯇꯦꯁꯟ ꯃꯃꯤꯡꯗꯤ ꯀꯩ ꯀꯧꯒꯦ
ꯋꯥꯍꯣꯡꯗꯣ
ꯑꯣ ꯋꯥꯍꯣꯡ ꯔꯦꯗꯤꯑꯣ ꯏꯁꯇꯦꯁꯟꯗꯤ ꯃꯃꯤꯡ ꯇꯥꯔꯦꯅꯦ ꯑꯗꯨ ꯑ ꯣꯖꯦ ꯃꯁꯦ ꯑꯁ ꯀꯥꯟꯗꯗ ꯌꯦꯡꯕꯁꯦ ꯃꯌꯥꯝ ꯀꯟꯅ ꯌꯦꯡꯕꯅ ꯌꯥꯝ ꯊꯤꯅ ꯌꯦꯡꯕ ꯅꯨꯡꯉꯥꯏꯕ ꯍꯦꯟꯕꯅꯦꯕ ꯍꯧꯖꯤꯛ ꯃꯇꯝꯁꯦ ꯑ ꯍꯣꯟꯡ ꯑꯩꯈꯣꯏ ꯑꯦꯞꯁꯇꯤ ꯀꯔꯝꯕ ꯑꯦꯞꯁꯇꯒ ꯍꯥꯏꯗꯤ ꯀꯔꯝꯕ ꯃꯐꯝꯗ ꯀꯔꯝꯕ ꯃꯑꯣꯡꯗ ꯌꯦꯡꯒꯦ
ꯑꯩꯈꯣꯏ ꯅꯠꯇꯦ ꯑꯩꯈꯣꯏꯒꯤ ꯃꯣꯅꯤꯇꯔ ꯑꯄꯥꯛꯄ ꯑꯃ ꯂꯩꯌꯦ
ꯑꯥ
ꯑꯗꯨꯗ ꯇꯧꯔꯒ ꯌꯦꯡꯉꯦ
ꯑꯣ ꯄ ꯀꯌꯥ ꯑꯃꯨꯛꯀꯗꯤ ꯌꯦꯡꯉꯦ ꯅꯣꯏ ꯐꯣꯏ ꯌꯦꯡꯕꯗꯣ
ꯑꯩꯈꯣꯏ ꯃꯉꯥ ꯇꯔꯨꯛ ꯃꯉꯥ ꯇꯔꯨꯛ ꯑꯗꯨꯃꯥꯏꯅ ꯄꯨꯟꯁꯤꯜꯂꯒ ꯌꯦꯡꯉꯦ
ꯑꯣ ꯅꯣꯏ ꯃꯉꯥ ꯇꯔꯨꯛ ꯃꯉꯥ ꯇꯔꯨꯛ
ꯌꯥꯝ ꯌꯥꯝꯗꯕꯤꯀꯣ
ꯎꯝ
ꯃꯥꯏꯅ ꯍꯥꯟꯅꯗꯤ ꯏꯄꯤꯛ ꯏꯁꯄꯣꯠꯁꯨ ꯌꯥꯔꯝꯕꯅꯦ ꯌꯥꯈꯤꯗ꯭ꯔꯦ ꯍꯧꯖꯤꯛ
ꯎꯝ ꯏ ꯄꯛ ꯌꯥꯒꯗ꯭ꯔ ꯄ ꯍꯥꯏꯖꯦ
ꯌꯥꯈꯤꯗ꯭ꯔꯦ ꯐꯨꯠꯇꯤ ꯑꯃ ꯂ ꯌꯦꯡꯉꯦ
ꯑꯣ ꯑꯩꯈꯣꯏꯗ ꯌꯦꯡꯉꯣꯅꯦ ꯖꯤ ꯐꯥꯏꯚ ꯌꯦꯡꯉꯦ
ꯑꯣ ꯅꯣꯏꯗꯤ ꯄ꯭ꯔꯣꯖꯦꯛꯇꯔ ꯀꯥꯞꯄ꯭ꯔꯣ
ꯀꯥꯞꯄꯦ ꯑꯩꯈꯣꯏ ꯁꯤꯗ ꯏꯅꯥꯎꯄꯥ ꯑꯃ ꯂꯩꯌꯦ
ꯎꯝ
ꯕꯥꯒꯦꯄꯨꯔꯖꯤꯛꯇꯔ ꯂꯩꯌꯦ
ꯎꯝ
ꯄꯔꯤꯛꯇꯨꯗ ꯑꯗꯨꯝ ꯑꯩꯈꯣꯏ ꯄꯨꯂꯞ ꯀꯥꯞꯊꯣꯛꯑꯒ ꯑꯗꯨꯝ ꯌꯦꯡꯉꯦ ꯌꯦꯡꯕꯗꯤ ꯑꯩꯈꯣꯏꯗꯤ ꯃꯤ ꯃꯤ ꯌꯥꯝꯃꯦ ꯍꯥꯏꯗꯤ ꯑꯩꯈꯣꯏ ꯂꯩꯃꯤꯟꯅꯔꯤꯕ ꯑꯃ ꯑꯅꯤ ꯑꯍꯨꯝ ꯃꯔꯤ ꯃꯉꯥ ꯑꯩꯈꯣꯏ ꯃꯤ ꯇꯔꯥꯃꯨꯛꯇꯤ ꯑꯃ ꯌꯦꯡꯉꯦ ꯍꯥꯏꯗꯤ ꯐꯃꯨꯡꯗ ꯑꯗꯨꯝ ꯄꯨꯂꯞ ꯂꯩꯃꯤꯟꯅꯔꯒ ꯃꯌꯥꯝ ꯄꯨꯟꯅ ꯌꯦꯉꯦ
ꯎꯝ ꯐꯩꯅꯦ ꯑꯗꯨꯗꯤ
ꯎꯝꯄꯣꯟꯁꯤꯗꯤ ꯑꯗꯨꯝ ꯍꯣꯔꯦꯟꯗꯤ ꯀꯝꯄꯜꯁꯔꯤ ꯌꯦꯡꯗꯣꯏ ꯃꯥꯜꯂꯤꯦꯗ ꯌꯦꯡꯗꯣꯏ ꯃꯥꯜꯂꯤꯦꯗꯗꯤ ꯀꯩꯅꯣ ꯇꯥꯕꯅꯤꯅꯀꯣ
ꯑꯥ ꯃꯥꯄꯜ ꯃꯈꯥꯏꯅꯤꯅ
ꯑꯩꯈꯣꯏ ꯃꯈꯥꯏꯔꯣ ꯇꯔꯥ ꯃꯈꯥꯏꯔꯣ
ꯑꯥ ꯇꯔꯥ ꯃꯈꯥꯏ ꯇꯔꯥ ꯃꯈꯥꯏ
ꯀꯩꯅꯣꯒ ꯀꯂꯝꯕꯤꯌꯥꯒ ꯀꯅꯥꯇꯒꯕ
ꯅꯠꯇꯦ ꯃꯣꯔꯣꯀꯣꯒ
ꯀꯅꯥꯇꯀ
ꯎꯝ ꯑꯗꯨꯒ ꯏꯖꯤꯞꯀ ꯑꯥꯔꯖꯦꯟꯇꯤꯅꯥꯒ ꯑꯃ
ꯎꯝ
ꯑꯗꯩꯗꯤ ꯀꯂꯝꯕꯤꯌꯥꯒ ꯁ꯭ꯋꯤꯠꯖꯔꯂꯦꯟꯒ ꯇꯥꯝꯗꯧ ꯃꯥꯜꯂꯦ
ꯀ ꯒ ꯁ꯭ꯤꯠꯖꯔꯂꯦꯟ ꯆ
ꯎꯝ ꯑꯗꯩꯗꯤ ꯏꯁꯄꯦꯟꯒ ꯄꯣꯔꯇꯨꯒꯜꯒ ꯑꯃ ꯂꯩꯔꯦꯗꯅ
ꯑꯥ
ꯑꯗꯨꯒ ꯕ꯭ꯔꯥꯖꯤꯜꯒ ꯅꯣꯔꯋꯦꯒ ꯑꯃ ꯂꯩꯔꯗꯅ
ꯑꯝ
ꯑꯗꯨꯒ ꯐ꯭ꯔꯥꯟꯁꯀ ꯄꯔꯥꯒꯋꯦꯒꯔ ꯀꯩꯅꯣꯝ ꯇꯥꯔꯝꯗꯧ ꯃꯥꯜꯂꯤꯅꯦ
ꯎꯝ ꯄꯔꯥꯒꯤ ꯍꯧꯖꯤꯛ ꯑꯣꯏꯅ ꯐꯖꯩꯀꯣ
ꯐꯖꯩ ꯐꯖꯩ ꯃꯤ ꯃꯃꯤꯡ ꯆꯠꯄ ꯌꯥꯎꯗ꯭ꯔꯁꯨꯀꯣ
ꯑꯥ
ꯑꯗ ꯑꯗꯨꯝ ꯐꯖꯩ
ꯄꯔꯥꯒꯤ ꯑꯣꯏꯅ ꯀꯔꯥꯔꯣꯉꯥꯟꯅ ꯄꯤꯔꯝꯕꯗꯨ ꯃꯣꯏꯅ ꯖꯔꯃꯅꯤꯔꯣ
ꯖꯔꯃꯅꯤ
ꯍꯅꯤꯅꯦ ꯄꯔꯥꯈꯏꯅ ꯑꯁ ꯈꯪꯉꯅꯦ ꯖꯔꯃꯅꯤꯁꯦ ꯍꯧꯔꯛꯀꯗꯕ ꯑꯣꯏꯅ ꯐꯖꯅ ꯂꯥꯛꯑꯒ ꯇꯔꯦꯠ ꯑꯃꯗꯒ ꯃꯔꯤ ꯖꯦꯔꯣꯗꯒ ꯊꯣꯝꯃꯝꯃꯤ ꯑꯗꯨꯒ ꯃꯣꯏꯅ ꯀꯃꯥꯏꯅ ꯇꯧꯗꯅ